ꯇꯥꯏꯌꯦ ꯇꯥꯏꯌꯦ ꯇꯥꯏ ꯑꯩ ꯍꯧꯖꯤꯛꯇꯤ ꯍ꯭ꯔꯒꯂ ꯍꯚ ꯅꯪꯗꯦ
ꯇꯨꯝꯃꯒ ꯂꯩ ꯏꯗ
ꯑꯁ ꯅꯨꯅꯨꯡꯉꯥꯏ ꯇꯝꯕꯗ ꯇꯩꯅꯅꯨꯡꯃꯥꯏ ꯑꯩꯈꯣꯏꯗꯤ ꯇꯨꯝꯕ ꯐꯥꯎ ꯐꯪꯗꯦ
ꯇꯨꯝꯍꯟꯕꯗꯣ ꯋꯥꯕꯅꯦ ꯉꯁꯤꯗꯤ ꯀꯩꯀꯩ ꯇꯧꯔꯦ
ꯑꯁꯤ ꯑꯩꯗꯤ ꯑꯗꯨꯝ ꯊꯕꯛ ꯇꯧꯕꯅꯤꯅ
ꯉꯁꯤ ꯁꯟꯗꯦꯕꯨ ꯊꯕꯛ ꯇꯧꯕ꯭ꯔꯅꯦ
ꯍꯣꯏ ꯑꯩꯈꯣꯏꯗꯤ ꯑꯗꯨꯝ ꯇꯧꯒꯅꯦ
ꯊꯕꯛꯅꯦ
ꯑꯩꯈꯣꯏꯔꯣꯝꯗ ꯂꯩꯇꯕꯅꯤꯅꯀꯣ
ꯑꯣ ꯑ ꯃꯄꯥꯟꯗ ꯂꯩꯕ
ꯍꯣꯏ ꯍꯣꯏ ꯎ
ꯎ ꯟꯗ ꯂꯩꯕꯒꯨꯝ ꯅꯨꯡꯉꯥꯏꯔꯨꯅꯦ
ꯅꯨꯡꯉꯥꯏꯔꯁꯨ ꯅꯨꯡꯉꯥꯏꯇ꯭ꯔꯁꯨ ꯂꯥꯏꯔꯕꯅꯤꯅ ꯎꯄꯥꯏ ꯂꯩꯇꯅ
ꯑ ꯑꯗꯨꯗꯟꯅꯦ
ꯀꯩ ꯀꯩ ꯊꯕꯛ ꯍꯣꯠꯅꯔꯒ ꯂꯩꯔꯤꯒꯦ ꯍꯟꯗꯛꯇꯤ
ꯑꯩꯁꯦ ꯁꯤ ꯃꯄꯥꯟꯗ ꯊꯣꯛꯄꯁꯦ ꯍꯥꯏꯗꯤ ꯐꯥꯏꯅꯥꯟꯁꯤꯌꯦꯜ ꯈꯔ ꯋꯥꯠꯄꯀꯣ ꯑꯗꯨꯒꯤ ꯊꯣꯛꯄꯅꯦ ꯄꯥꯔꯠ ꯇꯥꯏꯝ ꯑꯣꯏꯅ ꯇꯧꯒꯦ ꯑꯗꯨꯒ ꯍꯟꯗꯛ ꯍꯜꯂꯛꯀꯅꯤ
ꯑꯣ ꯀꯣꯂꯦꯖꯇ ꯀꯥꯕ ꯂꯣꯏꯔꯕ꯭ꯔꯣ
ꯀꯂꯦꯖꯇꯒ ꯂꯣꯏꯔꯦ ꯍꯣꯏ ꯃꯥꯍꯗ ꯀꯀꯣ
ꯒ꯭ꯔꯦꯖꯨꯑꯌꯦꯁꯟ ꯗꯦ
ꯍꯣꯏ ꯑꯗꯨ ꯆꯠ ꯂꯣꯏꯔꯦ
ꯑꯣ
ꯁꯗꯦ
ꯀꯕ
ꯁꯨꯝꯗꯤ ꯂꯣꯏ ꯁꯨꯝꯁꯨ ꯂꯣꯏꯔꯕꯣ
ꯑꯩꯁꯨ ꯂꯣꯏꯖꯗ
ꯁꯤꯦꯃꯤꯁꯇꯔ ꯀꯌꯥꯅꯣ
ꯑꯩ ꯀꯣꯋꯥꯂꯦꯇ
ꯑꯦꯂꯚꯦꯟ ꯇꯨꯋꯜꯞ ꯇꯧꯕ꯭ꯔꯣ ꯀꯣꯔꯦꯁꯄꯣꯟꯗꯦꯟ ꯑꯣꯏꯅ ꯊꯝꯕ꯭ꯔꯣ ꯅꯠꯇ꯭ꯔꯒ
ꯇꯣ ꯐ꯭ꯂꯔꯒꯔꯦ
ꯑꯣ ꯇꯧꯅꯦ ꯀꯔꯤꯅꯣ
ꯎꯝ ꯑꯩꯒꯤ ꯀꯩꯅꯣꯒꯤ ꯏꯁꯄꯣꯔꯠꯁꯇ ꯆꯪꯈꯤꯕ
ꯑꯣ ꯑꯆꯥ ꯑꯠꯆꯥ ꯐꯥꯏꯌꯦ ꯐꯌꯦ ꯑꯗꯨ ꯑꯗꯨꯗꯤ ꯑꯦꯀꯥꯗꯃꯤꯗ ꯂꯩꯕ꯭ꯔꯥ ꯅꯠꯇ꯭ꯔꯒ ꯑꯦꯀꯥꯗꯃꯤꯗ ꯂꯩꯕ꯭ꯔꯣ
ꯎꯅꯕꯤ ꯎ ꯃꯠꯇ ꯑꯗꯨꯝ ꯌꯨꯝꯗꯒꯤ
ꯑ ꯑꯆꯥ ꯐꯥꯏ ꯐꯥꯏ ꯃꯥꯥꯏ ꯄꯛꯄꯣꯁꯨ ꯑꯣꯏ ꯑꯣꯏꯁ
ꯍꯣꯏ ꯍꯣꯏ ꯈꯪꯗꯔꯤꯦ ꯇꯧꯔꯤꯁꯦ
ꯐꯖꯅ ꯇꯧꯔꯣ ꯐꯖꯅ ꯇꯧꯣ ꯅꯪꯒꯤ
ꯀꯗꯣ
ꯅꯪ ꯅꯪꯒꯤꯕꯤꯗꯤꯑꯣꯁꯦ ꯇꯤꯚꯤꯗ ꯊꯣꯛꯅꯤꯡꯉꯥꯏ
ꯑꯥ ꯑꯥ ꯎꯝ ꯇꯧꯕ ꯇꯥꯔꯦ
ꯍꯟꯗꯛꯛꯇꯤ ꯀꯩꯀꯩ ꯇꯧꯔꯤ ꯑꯥ ꯀꯩ ꯏ ꯆꯪ ꯆꯒꯦ
ꯉꯁꯤ ꯑꯩ ꯆꯥꯛ ꯆꯥꯗ꯭ꯔꯦ
ꯀ ꯆꯥꯗ
ꯍꯔ ꯇꯥꯅꯤ
ꯗꯗꯨ ꯀꯩꯃꯤ ꯆꯂ ꯊꯥꯣꯡ
ꯍꯧꯖꯤꯠ ꯑꯩꯁꯦ ꯉꯁꯤ ꯖꯪ ꯐꯨꯗ ꯑꯣꯏꯅ ꯆꯥꯒꯦ ꯇꯧꯕꯅꯤ ꯐꯥꯁ ꯐꯨꯗ ꯑꯣꯏꯅ
ꯑ ꯆꯥꯛꯀ ꯂꯥꯟꯗ꯭ꯔ ꯇꯔꯁꯦ ꯍꯧꯖꯤ ꯐ
ꯍ ꯁꯤꯛꯄꯗꯤ ꯍꯥꯏꯗꯤ ꯑꯗꯨꯝ ꯑꯩꯈꯣꯏ ꯑꯗꯨꯝ ꯇꯧꯈ꯭ꯔꯕꯅꯤꯅꯀꯣ
ꯍꯣꯏ
ꯗꯤ ꯔꯣꯇꯤꯟꯗꯣ ꯑꯗꯨꯝ ꯆꯠꯈ꯭ꯔꯕꯅꯤꯅ ꯍꯧꯖꯤꯛꯄꯨꯗꯤ ꯑꯗꯨꯝ ꯌꯥꯏꯗ ꯍꯥꯏꯗꯤ ꯍꯥꯟꯅꯗꯤꯥꯟ ꯑꯍꯥꯟꯕ ꯇꯧꯕ ꯀꯥꯟꯗꯗꯤꯀꯣ ꯈꯔ ꯋꯥꯑꯦꯕ ꯑꯗꯣ ꯍꯧꯖꯤꯛꯄꯨꯗꯤ ꯑꯗꯨꯝ ꯌꯥꯏꯦꯗ
ꯑꯥ ꯑꯥ ꯆꯥꯛꯂꯝꯛꯑꯝꯒꯅꯤꯌꯦ ꯑꯗꯨꯗꯤ ꯅꯨꯃꯤꯠꯇꯠꯇꯨ ꯄ ꯆꯞ ꯆꯥꯗꯕꯗ ꯎꯝ
ꯑꯩꯈꯣꯏꯅ ꯑꯩꯈꯣꯏꯅ ꯇꯨꯝꯕꯁꯦ ꯄꯨꯡ ꯑꯅꯤ ꯑꯍꯨꯝꯗꯏꯗ ꯇꯨꯝꯃꯦꯕ ꯑꯩꯈꯣꯏꯅ ꯍꯜꯂꯛꯄꯗ ꯅꯨꯡꯗꯥꯡꯅ ꯄꯨꯡ ꯇꯔꯥ ꯍꯦꯟꯅ ꯍꯜꯂꯛꯑꯦ ꯑꯩꯗꯣ ꯆꯥꯛ ꯆꯥꯗꯣ ꯍꯧꯒꯠꯄꯗꯣ ꯄꯨꯡ ꯕꯥꯔꯣ ꯁ꯭ꯋꯥꯏꯗꯥ ꯍꯧꯒꯠꯂꯦ ꯑꯗꯨꯝ ꯁꯥꯏ ꯑꯗꯨꯝ ꯑꯗꯨꯝ ꯇꯥꯏꯃꯤꯡꯗ ꯑꯗꯨꯝ ꯆꯠꯈ꯭ꯔꯕꯅꯤꯅꯀꯣ ꯑꯈꯣꯏꯗꯒꯦ ꯁꯤꯗ ꯑꯗꯨꯝ ꯇꯣꯉꯥꯜꯂꯦꯕ ꯑꯗꯨꯔꯣꯝꯗꯒꯤ ꯁꯤꯗ ꯑꯗꯨꯝ ꯅꯣꯡꯉꯥꯜꯂꯦꯅ
ꯑꯥ ꯅꯣꯏ ꯇꯃꯤꯒ ꯐ꯭ꯔꯛꯇꯤ ꯇꯥꯏꯅꯦ
ꯑꯥ
ꯃꯄꯥꯟꯅ ꯂꯩꯕꯅ ꯅꯨꯡꯉꯥꯏꯕ꯭ꯔꯥ ꯁꯣꯝꯅ ꯂꯩꯕꯅꯤ ꯅꯨꯡꯉꯥꯏꯕ꯭ꯔꯥ ꯗ
ꯑꯁꯤꯁ ꯃꯄꯥꯟꯗꯗꯤ ꯅꯨꯡꯉꯥꯏꯇꯦꯗ ꯑꯃꯔꯣꯝꯗꯗꯤ ꯅꯨꯡꯉꯥꯏ ꯍꯥꯏꯗꯤ ꯑꯗꯨꯝ ꯄꯩꯁꯥꯗ ꯑꯗꯨꯝ ꯊꯣꯛꯑꯦꯅ ꯃꯄꯗ ꯂꯩꯗꯤ ꯍꯥꯏꯗꯤ ꯑꯗꯨꯝ ꯇꯧ ꯆꯠꯁꯨ ꯆꯥꯠꯁꯨ ꯑꯗꯨꯝ ꯇꯧꯕꯗꯣ
ꯍꯣꯏ ꯑꯥ
ꯑꯗꯣ ꯃꯥꯔꯣꯗ ꯍꯥꯏꯔꯗꯤ ꯌꯨꯝꯗ ꯂꯩꯇꯕ ꯍꯥꯏꯁꯦ ꯐꯦꯃꯤꯂꯤꯒꯁꯨ ꯌꯨꯝꯗ ꯂꯩꯇꯕꯁꯦ ꯐꯦꯃꯤꯂꯤꯒ ꯄꯨꯟꯕꯁꯨ ꯐꯪꯅꯦ ꯑꯩꯈꯣꯏ ꯃꯔꯨꯞ ꯑꯩꯣꯏꯁꯨ ꯄꯨꯟ ꯐꯪꯗꯦ ꯑꯗꯨꯒꯤ ꯑꯗꯨꯒꯤ ꯃꯇꯥꯡꯗꯨꯅꯦꯕ ꯇꯜꯂꯤꯁꯤꯀꯣ
ꯎꯝ ꯍꯟꯅ
ꯍꯣꯏ ꯐꯣꯟꯕꯨꯗꯤ ꯑꯗꯨꯝ ꯐꯥꯎꯅꯑꯀꯣ ꯐꯣꯟꯗꯗꯤ ꯑꯗꯨꯝ ꯐꯥꯎꯅꯔꯁꯨ ꯑꯁꯦꯡꯕꯗꯕꯨꯗꯤ ꯔꯤꯌꯦꯜ ꯂꯥꯏꯐꯇ ꯑꯗꯨꯝ ꯄꯨꯣꯅꯤꯡ ꯐꯪꯉꯦꯕ
ꯎꯝꯉ ꯐꯅꯝꯕꯒ ꯔꯦꯠ ꯂꯥꯏꯇ ꯎ ꯑꯝꯇ ꯃꯥꯟꯅꯖꯕꯅꯦꯕ
ꯍ ꯑꯩꯁꯨ ꯑꯩꯁꯨ ꯐꯨꯠꯕꯣꯜ ꯌꯥꯝ ꯄꯥ ꯃꯅꯦ
ꯑꯥ
ꯑꯗꯨꯝ ꯁꯅꯕ ꯍꯩꯇ꯭ꯔꯁꯨꯀꯣ ꯑꯗꯨꯝ ꯐꯨꯠꯕꯣꯜꯁꯨ ꯑꯗꯨꯝ ꯑꯗꯨꯝ ꯄꯥꯝꯃꯦꯕ ꯑꯩꯈꯣꯏ ꯀꯣꯔꯣꯅꯥ ꯍꯟꯗꯛꯇꯤ ꯁꯅꯕ ꯂꯩꯕ ꯑꯩ ꯆꯍꯤ ꯑꯃ ꯍꯦꯜꯂꯦ ꯁꯥꯟꯅꯗꯕꯀꯣ
ꯑꯥ
ꯆꯦꯟꯕꯗꯣ ꯌꯥꯝ ꯋꯥꯔꯦ ꯍꯧꯖꯤꯛꯇꯤ
ꯑꯥ
ꯑꯗꯨꯗꯤ ꯏꯁꯥ ꯁꯣꯟꯊꯠꯈ꯭ꯔꯦꯕ ꯁꯣꯟꯊꯠꯈ꯭ꯔꯦ ꯍꯥꯏꯗꯤ ꯊꯕꯛ ꯁꯅꯗꯕ ꯀꯨꯏꯈ꯭ꯔꯕꯅꯤꯅ ꯑꯗꯨꯒ ꯊꯕꯛꯁꯨ ꯁꯨꯗꯦ ꯑꯗꯨꯒ ꯑꯩꯈꯣꯏ ꯄꯥꯡꯒꯟꯗꯣ ꯇꯧꯊꯣꯛꯇꯦꯕ ꯑꯗꯨꯒꯤ ꯑꯩꯈꯣꯏ ꯏꯁꯥꯁꯤꯁꯨ ꯍꯟꯊꯈ꯭ꯔꯦꯕ
ꯎꯝꯝ ꯎꯃꯁꯂ
ꯑꯩꯣꯏ ꯀꯣꯔꯣꯅꯥ ꯃꯇꯝꯗ ꯑꯁ ꯌꯥꯝ ꯅꯨꯡꯉꯥꯏꯕꯅꯦ ꯍꯥꯏꯗꯤ ꯈꯨꯟꯗ ꯂꯩ ꯌꯨꯝꯗ ꯂꯩꯕ ꯀꯥꯟꯗ ꯑꯩꯈꯣꯏ ꯏꯃꯥꯟꯅꯕꯁꯤꯡꯒ ꯑꯗꯨꯒ ꯑꯩꯈꯣꯏ ꯏꯌꯥꯝꯕꯁꯤꯡꯒ
ꯐꯨꯠꯕꯣꯜ ꯕꯦꯠꯇꯤꯡ ꯇꯧꯔꯒ ꯇꯑꯣꯗꯣ
ꯍꯣꯏ
ꯑꯗꯨꯝ ꯁꯥꯟꯅꯔꯒ ꯑꯁ ꯑꯩꯈꯣꯏꯗꯤ ꯀꯣꯔꯣꯅꯥ ꯃꯇꯝ ꯑ ꯑꯁ ꯌꯥꯝꯅ ꯃꯤꯁ ꯇꯧꯋꯦ ꯍꯥꯏꯗꯤ ꯃꯤꯁ ꯇꯧꯋꯦ ꯍꯥꯏꯕꯗꯣ ꯀꯣꯔꯣꯅꯥꯗ ꯅꯠꯇꯦꯀꯣ
ꯍꯣꯏ ꯑꯗꯨ
ꯑꯗ ꯑꯩꯈꯣꯏ ꯏꯃꯥꯟꯅꯕꯁꯤꯡ ꯑꯗꯨꯝ ꯅꯨꯡꯉꯥꯏꯈ꯭ꯔꯕ ꯃꯇꯝꯗꯣ ꯑꯗꯨꯗ ꯌꯥꯝ ꯃꯤꯁ ꯇꯧꯋꯦꯕ
ꯐꯨꯠꯕꯣꯜ ꯁꯥꯟꯅꯔꯒ ꯆꯥꯛ ꯆꯥꯃꯤꯟꯅꯒꯅꯤ ꯇꯧꯁꯤꯟꯒꯅꯤ ꯑꯗꯨꯝ ꯆꯥꯛꯊꯣꯛꯉꯒ ꯍꯟꯖꯥꯡ ꯑꯍꯥꯎ ꯑꯍꯥꯎꯗ ꯑꯗꯨꯝ ꯆꯥꯔꯒ ꯀꯣ ꯄꯨꯟꯕ ꯆꯠꯄꯗꯣ ꯑꯗꯨꯒꯤ ꯃꯇꯝꯗꯣ ꯌꯥꯝ ꯃꯤꯁ ꯇꯧꯋꯦꯕ
ꯑꯗ
ꯂꯑꯣ ꯂꯑꯣ ꯎꯝ ꯑꯗꯨꯒꯤ ꯃꯇꯝꯗꯣ ꯂꯥꯛꯑꯣ ꯍꯥꯏꯁꯨ ꯑꯗꯨꯝ ꯍꯜꯂꯛꯑꯔꯣꯏꯕ
ꯑꯝ ꯀꯣꯔꯣꯅꯥ ꯌꯥꯝ ꯏ ꯇꯃꯦ ꯑ ꯑꯣ ꯇꯄ ꯀꯥꯏ ꯅꯪ ꯈꯣꯡꯒꯥ ꯑꯝꯗ ꯇꯥꯗꯣꯏꯅꯦ